ꯌꯥꯗꯣ ꯑꯩꯒꯤꯁꯨ ꯑꯝꯇ ꯁꯦꯝꯕꯤꯌꯨꯗꯅ
ꯎꯝ ꯍꯣꯏ ꯁꯦꯝꯅꯕ ꯇꯧꯔꯁꯤ ꯑꯊꯨꯕꯗ ꯑꯗꯨꯝ ꯃꯣꯏ ꯑꯗꯨꯝ ꯑꯦꯔꯥꯎꯟ ꯈꯔ ꯑꯗꯨꯝ ꯊꯝꯃꯒ ꯌꯥꯏ ꯍꯥꯏꯗꯣ ꯃꯣꯏꯅ
ꯍꯣꯏ ꯌꯥꯏ
ꯇꯔꯨ ꯑꯗꯨꯝ ꯊꯝꯕꯒ ꯑꯗꯨꯝ ꯁꯦꯝꯖꯤꯟꯕ ꯌꯥꯏ ꯍꯥꯏꯌꯦꯕ
ꯍꯣꯏ ꯑꯗꯨꯃꯥꯏꯅ ꯇꯧꯋꯦ ꯑꯗꯣ ꯅꯍꯥꯟ ꯑꯩꯒꯤ ꯇꯧꯕꯤꯅꯤꯡꯕꯣ
ꯎꯝ ꯇꯧꯅꯤꯡꯉꯦ ꯗꯥꯏꯔꯦꯛ ꯀꯨꯟꯃꯨꯛ ꯀꯩꯃꯨꯛ ꯊꯝꯃꯒ ꯑꯗꯨꯝ
ꯑꯗꯕꯁ
ꯏꯕꯥꯅꯤꯒꯤ ꯇꯧꯁꯦ ꯈꯪꯗꯦꯕ ꯑꯩꯁꯨꯦ ꯇꯧꯅꯤꯡꯉꯦꯕ
ꯃꯁꯁꯨ ꯅꯪꯗꯤ ꯇꯧꯅꯣ ꯍꯥꯏꯕ
ꯀꯩ ꯏꯅꯣ ꯑꯗꯨ
ꯑꯅ ꯑꯩꯅ ꯍꯥꯏꯜꯂꯤꯉꯩ ꯑ ꯅꯨꯄꯥꯅ ꯑꯗꯨꯃꯥꯏꯅ ꯇꯧꯕꯁꯦ ꯑꯩꯗꯤ ꯌꯥꯝ ꯄꯥꯝꯗꯤꯦ ꯇꯧꯕꯅꯦ
ꯑ ꯃꯤ ꯂꯣꯏ ꯇꯧꯅꯔꯦ ꯑꯩꯒꯤ ꯏꯃꯥꯟꯅꯕ ꯁꯥꯇ꯭ꯔꯅ ꯂꯣꯏ ꯇꯧꯅ ꯂꯩꯔꯝꯃꯤ ꯉꯥ ꯏꯃꯥꯟꯅꯕ ꯑꯃ
ꯐꯖꯗꯦ ꯍꯥꯏꯔꯕ
ꯎꯝ ꯐꯖ ꯊꯕꯗ ꯌꯥꯁꯦ ꯃꯣꯏꯅ ꯍꯥꯏꯕꯗꯅꯦ ꯌꯥꯁꯦ ꯚꯥꯏ ꯅꯪ ꯍꯌꯦꯡ ꯌꯥꯅꯨ ꯐꯖꯅ ꯆꯦꯛꯁꯤꯟꯅ ꯁꯦꯝꯍꯧ ꯀꯩꯒꯨꯝꯕ ꯅꯪ ꯖꯁ ꯅꯪ ꯖꯥꯁꯦ ꯍꯌꯦꯡ ꯐꯖꯔꯒꯗꯤ ꯅꯪ ꯑꯌꯥ ꯇꯤꯟꯖꯥꯗ꯭ꯔꯒꯗꯤ ꯅꯪ ꯆꯥꯒꯗꯧꯕ ꯄꯣꯠꯅꯤ ꯁꯥꯏꯒꯗꯧꯕ ꯄꯣꯠꯅꯤ ꯑꯗꯨ ꯄꯣꯠꯇꯨꯅ ꯐꯖ ꯐꯖꯅ ꯃꯐꯝ ꯆꯥ ꯆꯥꯅ ꯂꯩꯍꯧꯔꯗꯤ ꯅꯪ ꯐꯩ ꯑꯗꯨꯗꯨꯗꯤ ꯍꯌꯦꯡꯥꯏꯅ ꯑꯍꯜ ꯑꯣꯏꯔꯀꯥꯟꯗ ꯌꯥꯁꯦ ꯅꯪ ꯁꯤ ꯐꯥꯔꯒ ꯅꯪ ꯐꯖꯔ ꯍꯧꯖꯤꯛ ꯃꯌꯥꯝꯅ ꯈꯟꯅꯩꯁꯤ ꯁꯤ ꯐꯥꯔꯒ ꯅꯪꯒꯤꯁꯤꯦ ꯐꯖꯩ ꯐꯦꯁꯟ ꯑꯃ ꯑꯣꯏꯅ ꯈꯟꯅꯅꯕ ꯋꯥꯠꯅꯦ ꯇꯧꯕꯒꯇꯕꯨ ꯑꯗꯨꯗꯤ ꯅꯠꯇꯦ ꯁꯤꯗꯤ ꯅꯪꯒꯤ ꯌꯥꯅ ꯇꯤꯟ ꯇꯤꯟ ꯆꯥꯈꯤꯕ ꯈꯣꯠꯈꯤꯕ ꯀꯔꯤ ꯀꯔꯤ ꯂꯣꯏꯅꯃꯛ ꯅꯪ ꯂꯣꯏ ꯁꯦꯝꯍꯧꯗꯣꯏꯅꯦ ꯁꯤꯗ ꯈꯣꯠꯄꯗꯣ ꯃꯣꯏꯅ ꯍꯥꯏꯕ꯭ꯔ ꯑꯩꯉꯣꯟꯗ ꯂꯩꯅꯤꯔ
ꯅꯪ ꯏꯇꯤꯟ ꯆꯥꯕ ꯂꯩꯕ꯭ꯔꯣꯕ
ꯑꯩ ꯅꯉꯣꯟꯗ ꯍꯥꯏꯗꯨꯗꯤ ꯌꯥꯄꯪꯕꯣ ꯑꯃ ꯍꯥꯞꯄꯦꯅ
ꯑꯗ ꯍꯥꯞꯄꯒ ꯑꯗꯨꯝ ꯂꯩꯕ ꯅꯠꯇ꯭ꯔꯣ
ꯁꯨ ꯑꯗꯨꯝ ꯍꯥꯞꯄꯒ ꯂꯩꯔꯤ ꯑꯗꯒꯤ ꯁꯣꯝ ꯅꯥꯀꯟꯒꯤ ꯌꯥꯄꯒꯤꯗꯣꯡ ꯆꯥꯁꯟꯕ ꯍꯧꯔꯦ
ꯑꯩꯒꯤꯗꯤ ꯇꯤꯟꯖꯌꯦꯦ
ꯅꯍꯣꯏ ꯅꯪꯒꯤ ꯌꯥꯄꯪꯗꯣ ꯑꯗꯨꯃ ꯍꯣꯏ ꯑꯗꯨꯃꯗꯤ ꯍꯥꯞꯅꯤꯡꯉꯥꯏ ꯗꯔꯀꯥꯔ ꯑꯣꯏꯅꯤ ꯑꯗꯨꯅꯤ ꯑꯗꯨꯅ ꯌꯥꯁꯩ ꯌꯥꯔꯤꯈꯩꯗꯤ ꯐꯖ ꯐꯖ ꯁꯦꯝꯖꯜꯂꯒ ꯊꯝꯃꯎ ꯍꯥꯏ ꯃꯣꯏꯅ ꯑꯗꯅ ꯈꯟ ꯃꯥꯅꯦꯗ
ꯑꯗꯣ ꯑꯩꯕꯨꯁꯦ ꯌꯥꯁ ꯁꯦꯝꯕꯅ ꯐꯗꯣꯏꯔꯥ ꯅꯠꯇ꯭ꯔꯒ ꯍꯪꯒ ꯍꯥꯏꯒ
ꯌꯥꯔ ꯀꯣꯁꯤꯁꯨꯣꯏ ꯃꯖ ꯀꯁꯨ ꯁꯣꯏꯕꯤꯁꯨ ꯃꯥꯟꯗꯦ ꯁꯣꯏꯕꯣꯏꯗꯤ ꯐꯥꯎ
ꯍꯣꯏꯌꯦꯦ
ꯌꯥꯝ ꯀꯣꯏ ꯁꯜꯕ ꯃꯥꯅꯗꯗ ꯑꯩꯅ ꯍꯦꯛ ꯌꯦꯡꯉꯨꯗꯗꯤ ꯁꯣꯏꯕ ꯃꯥꯟꯗꯦꯕ
ꯁꯣꯏꯒꯗꯤ ꯑꯗꯨꯝ ꯈꯪꯅꯤꯗꯅ ꯌꯦꯡꯕꯗꯅꯦ
ꯑꯩꯅꯗꯤ ꯈꯪꯖꯩꯑꯕ ꯅꯣꯏꯅ ꯈꯪꯗ꯭ꯔꯁꯨ
ꯍꯣꯏ ꯑꯗꯨꯕꯨꯗꯤ ꯑꯗꯨ ꯃꯈꯗꯤ ꯇꯅ ꯍꯧꯒꯠꯇꯣꯏ ꯏ ꯇꯥꯏ ꯣꯅꯤ ꯇ
ꯍ ꯀꯥꯏ ꯆ ꯇꯏꯅ
ꯎꯝ ꯅꯠꯇ꯭ꯔꯗ ꯏꯕꯣꯛ ꯀ ꯌꯦꯡ ꯉꯗꯥꯔ ꯈꯠꯇꯗꯤ ꯌꯥꯎꯔꯣꯏ ꯏꯕꯣꯛ ꯄꯨꯡ ꯇꯔꯦꯠꯠꯇ ꯈꯠꯇꯗꯤ
ꯀꯩꯌꯥ
ꯑꯦ ꯏꯕꯣ ꯀ ꯃꯥꯒꯤ ꯕ꯭ꯔꯦꯛꯚꯥꯁ ꯅꯨꯡꯚꯥꯁ ꯀꯩꯀꯥ ꯄꯤꯖꯕꯗꯣ ꯌꯦꯦꯡꯕ ꯌꯥꯔꯣꯏ ꯃꯥꯗꯤ ꯑꯍꯟꯅꯤꯅ ꯉꯟꯅ ꯉꯟꯅ ꯁ
ꯎꯝ ꯕꯤꯅ ꯌꯥꯍꯧ ꯌꯥꯝꯃꯜꯂꯦ
ꯎꯝ ꯉꯜꯂꯦ ꯑꯗꯨꯅꯅꯦ ꯑꯩꯅ ꯅꯉꯣꯟꯗꯩꯗ ꯄꯨꯡ ꯇꯔꯦꯠ ꯇꯔꯦꯠ ꯃꯈꯥꯏ ꯇꯔꯦꯠ ꯇꯔꯦꯠ ꯃꯈꯥꯏ ꯑꯗꯨꯝ ꯍꯧꯗꯣꯔꯛꯏꯗ ꯑꯩꯅ ꯅꯉꯣꯟꯗꯗꯤ
ꯣꯃꯤ ꯑ ꯑꯗꯨꯗꯤ ꯍꯗ ꯅꯪ ꯈꯪꯕꯅꯤꯗ ꯑꯩ ꯍꯥꯟꯅꯒꯤ ꯄꯨꯡ ꯀꯌꯥꯗ ꯍꯧꯒꯠꯂꯦꯀ ꯍꯧꯒꯠꯂꯦ ꯑꯗꯒꯤ ꯄꯨꯡ ꯀꯌꯥ ꯀ
ꯏꯪꯂꯤꯁ ꯀ ꯊꯦ ꯀ ꯇꯁꯤ ꯏꯪꯂꯤꯁ ꯃꯤꯖꯂ
ꯅꯪ ꯍꯥꯏꯅꯈꯤꯕꯗꯣ ꯏꯁꯥꯒꯤ ꯑꯣꯏꯅ ꯑꯗꯨꯃꯅꯦ
ꯑꯣ ꯏꯪꯂꯤꯁ ꯍꯥꯏꯗꯤ ꯏꯪꯂꯤꯁ ꯃ ꯃꯔꯔ ꯇ ꯁꯔ ꯄ
ꯎꯝ ꯍ ꯑꯗꯨꯃꯅ ꯍꯦ
ꯃꯁꯤꯗꯤ ꯃꯅꯤꯄꯨꯔꯅꯤ ꯃꯩꯇ꯭ꯔꯥ ꯍꯥꯏꯕ ꯇꯥꯏ ꯅ ꯏꯪꯂꯤꯁ
ꯎ ꯃꯅꯤꯄꯨꯔ ꯒꯤ ꯅꯨꯡꯁꯤꯕꯅꯦꯗ ꯃꯅꯤꯄꯨꯔ ꯍꯥꯏꯕꯅꯦꯀꯣ
ꯑꯗꯨ ꯀꯩꯌꯥꯅꯅ ꯑ ꯋꯥꯔꯤ ꯁꯥꯟꯟꯅꯅꯕꯁꯤꯗ ꯏꯪꯂꯤꯏꯁꯀ ꯊꯦꯇ ꯂꯩ ꯑꯗꯨꯅ
ꯀꯥꯎꯔꯤꯅꯤꯅꯦ ꯏꯪꯂꯤꯁꯇ ꯆꯠꯂꯛꯏꯅꯤꯅꯦ ꯑꯩꯅ ꯂꯩꯁꯦ ꯃꯅꯤꯄꯨꯔꯅꯤꯗ ꯀꯄꯨ ꯑꯣꯏ
ꯐꯣꯔꯦꯟꯦꯟꯒ ꯃꯥꯜꯂꯨꯔꯕꯣ
ꯎꯝ ꯑꯩꯈꯣꯏ ꯌꯨꯝꯁꯦ ꯍꯪꯉꯣ ꯌꯥꯝ ꯆꯪꯉꯦ ꯀꯩꯗꯧꯔꯣ
ꯐꯣꯔꯦꯟꯅꯔ ꯍꯤ ꯃꯌꯨꯝꯗꯤ ꯍꯪꯉꯣꯏ ꯌꯥꯝ ꯆꯪꯅꯕ꯭ꯔꯥ
ꯎꯝ ꯍꯣꯏ ꯑꯩꯈꯣꯏ ꯁꯤꯗꯗꯤ ꯉꯥꯅꯨꯒꯗꯤ ꯑꯗꯨꯝ ꯑꯩꯈꯣꯏꯒꯤ ꯁꯨꯃꯥꯡ ꯄꯪ ꯂꯩꯇ
ꯑꯣ ꯑꯗꯨꯗꯤ ꯌꯥꯝ ꯃꯣꯠꯄ ꯏꯃꯨꯡ ꯑꯣꯏꯕꯖꯥꯠꯅꯤꯗ
ꯎꯝ ꯆꯪꯒꯣꯣꯏꯗꯣꯏꯅꯠꯇꯦ ꯁꯨꯃꯥꯡ ꯃ ꯎꯅ
ꯑꯗꯨꯅꯦ ꯑꯗꯨꯅꯦ ꯌꯥꯝ ꯃꯣꯠꯠꯇꯣ ꯏꯃꯨꯡ ꯍꯥꯏꯕꯁꯦ ꯁꯨꯃꯥꯡ ꯂꯨꯀꯣꯏ ꯍꯥꯏꯕꯁꯤ ꯌꯥꯝꯅ ꯅꯥꯟꯅ ꯊꯝꯒꯗꯧꯕ ꯑꯣꯏ ꯑꯦꯔꯤꯌꯥ ꯃꯅꯦ ꯑꯗꯨꯕꯨ ꯁꯣꯅꯌꯥ ꯃꯣꯁꯥꯝ ꯁꯤꯗ ꯉꯥꯅꯨ ꯍꯥꯏꯕ ꯖꯤꯕꯁꯦ ꯈꯔꯗꯤ ꯃꯣꯠꯄ ꯍꯥꯏꯅ ꯈꯪꯅꯩ
ꯑꯗꯨꯒꯤꯔ ꯈꯪꯗꯦ ꯑꯥ ꯀꯩꯅꯣꯗꯗꯤ ꯌꯥꯝ ꯂꯩꯍꯧꯋꯦ ꯄꯨꯈ꯭ꯔꯤ ꯃꯄꯥꯟꯗ
ꯄꯨꯈꯤ ꯍꯥꯏꯕꯕꯁꯤꯗꯤ ꯀꯩꯁꯨꯨꯝꯇ ꯀꯥꯏꯔꯦ
ꯑ ꯃꯥꯅꯦ ꯄꯨꯣꯈꯈꯤ ꯊꯤ ꯇꯥꯗꯕꯝꯅꯤ ꯑꯗꯨ ꯉꯥꯅꯨꯁꯦ ꯃꯔꯤꯅꯦꯕꯁꯦ
ꯑꯝꯕꯇꯥꯡ ꯆꯥꯗꯗ
ꯑꯃꯗꯤ ꯌꯣꯟꯄꯒ ꯇꯧꯕꯅꯤ
ꯀꯅꯥꯅ
ꯐꯣꯅ
ꯑ ꯅꯣꯏ ꯏꯇꯩꯃꯅ ꯂꯣꯏꯔꯕ
ꯑꯁ ꯅꯨꯡꯉꯥꯏꯈꯤꯗ꯭ꯔꯦ ꯍꯦꯛ ꯑꯣꯏꯕ ꯃꯤꯅ ꯌꯣꯟꯉꯨ ꯃꯤꯅ
ꯂꯣꯏꯔꯥ ꯍꯥꯏꯕꯅꯦ
ꯍꯣꯏ ꯃꯣꯏꯅ ꯂꯣꯏꯔꯣ
ꯑꯗꯨ ꯍꯥꯏꯔꯛꯄꯩꯗ ꯅꯪꯅ ꯑꯩꯉꯣꯟꯗ ꯑꯃ ꯉꯥꯡꯉꯩꯗꯨꯅ
ꯐꯠꯇꯕ ꯈꯔ ꯋꯥꯗꯣ ꯌꯥꯎꯕꯗ
ꯌꯥꯝ ꯊꯕꯁꯤ
ꯀꯣꯏꯊꯣꯛꯇꯕꯒ ꯀꯨꯏꯔꯦ ꯅꯨꯡꯗꯥꯡꯒꯁꯦ
ꯑ
ꯅꯨꯡꯗꯥꯡ ꯀꯣꯏꯊꯧ ꯇꯧꯕ ꯀꯨꯏꯔꯦꯕ ꯊꯥꯡꯖ ꯅꯨꯃꯤꯠꯇꯗꯤ ꯆꯥꯛ ꯆꯥꯅꯕ ꯑꯃ ꯆꯥꯛ ꯆꯥꯅꯕ ꯍꯥꯏꯗꯔꯦ ꯆꯥꯛ ꯆꯥꯕ ꯆꯠꯇꯣꯏꯅꯤꯀꯣ
ꯌꯥꯔ
ꯍꯣꯏ ꯃꯤ ꯍꯥꯥꯟꯅꯤꯒꯒ
ꯍꯥꯏꯒꯤꯁꯨ ꯊꯂꯣ ꯑꯗꯨꯗ ꯑꯣꯏꯗꯤꯌꯦꯦ
ꯊꯤꯡꯕꯤꯔꯀꯦ ꯊꯦꯡꯝꯕꯤꯔꯀꯦ
ꯍꯧꯖꯤꯛ ꯑꯩ ꯊꯥꯏꯅ ꯑꯩꯒꯤ ꯊꯤꯜꯂꯛꯍꯟꯒꯗꯣꯏꯅ ꯅꯃꯥꯟꯅꯕ ꯍꯣꯏ ꯆꯁꯥ ꯆꯠꯂ ꯆ ꯁ
ꯍꯥꯝ
ꯑꯩꯅ ꯅꯍꯥꯟ ꯑꯃꯨꯛ ꯅꯪ ꯅꯪꯁꯦ ꯆꯥꯟꯅꯕ ꯆꯠꯂꯒ ꯑꯩꯅ ꯑꯩꯒꯤ ꯏꯊꯤꯜ ꯑꯍꯥꯟꯕ
ꯎꯝ
ꯍꯅꯨꯗ
ꯈꯪꯕ꯭ꯔꯥ
ꯈꯪꯉꯦ ꯈꯪꯉꯦ ꯐꯗꯤ ꯐꯖꯗ꯭ꯔꯦ ꯅꯪ ꯀꯧꯔꯤ ꯊꯕꯛꯀꯤꯅꯤ
ꯅꯨꯡꯉꯥꯏ ꯍꯥꯏꯗꯤ ꯅꯨꯡꯉꯥꯏꯇꯦꯀꯣ ꯑꯗꯣ ꯃꯥ ꯃꯥ ꯅꯨꯡꯉꯥꯏꯔꯝꯃꯔꯣꯏ ꯑꯩꯒꯤꯅ ꯃꯇꯝ ꯄꯤꯖꯗꯕꯩꯀꯣ
ꯑꯥ ꯑꯗꯨ ꯀꯩꯁꯨ ꯀꯥꯏꯗꯦ ꯑꯩꯈꯣꯏ ꯃꯊꯪ ꯇꯧ ꯂꯣꯏꯔꯦ ꯑꯗꯨꯕꯨ
ꯑꯩꯈꯣꯏꯅ ꯑꯃꯨꯛ ꯋꯥꯠꯂꯤ ꯀꯩꯗꯧꯒꯦ ꯄꯨꯟꯁꯤꯁꯤ ꯌꯥꯝ ꯋꯥꯠꯂꯤ ꯌꯦꯤꯡꯒꯗꯧꯕ
ꯑ ꯅꯗꯤ ꯍꯌꯦꯡꯋꯥꯏ ꯑꯩꯅ ꯑꯗꯨꯝ ꯀꯧꯕꯤꯗꯣꯏꯅꯦꯗ ꯌꯨꯝꯗ
ꯃꯒꯥꯟ ꯀꯦꯝꯄꯤꯡ ꯆꯦꯌꯔ ꯋꯥꯏꯒꯦꯗ ꯑꯩꯅ ꯑꯁꯣꯝ ꯅꯥꯀꯟꯗ ꯂꯩ ꯑꯩꯈꯣꯏ ꯑꯍ ꯑꯩꯈꯣꯏ ꯑꯍꯟ ꯃꯅꯥꯛꯇ ꯂꯩꯒꯦ ꯑꯗꯨꯗ ꯃꯥꯥꯛ ꯁꯥꯎꯔꯕ ꯈꯪꯗꯦ
ꯇ ꯑꯥꯅꯣꯅ ꯍꯥꯏꯔꯝꯕ꯭ꯔꯣ
ꯑꯥ ꯂꯋꯥ ꯆ ꯑꯃ
ꯑꯗꯣ ꯅꯪ ꯃꯤꯅ ꯋꯥꯏꯌꯦꯕ
ꯎꯝ
ꯎꯝ ꯑꯗꯨ ꯇꯩꯒꯤ ꯁꯋꯥꯏꯕ
ꯁꯨꯝ ꯉꯥꯏꯛꯇꯕ꯭ꯔ ꯈꯪꯗꯦꯕ ꯑꯩꯉꯣꯟꯗ ꯃꯥꯅ ꯌꯥꯗ꯭ꯔꯕꯣꯅ ꯃꯦ ꯊꯔꯝꯃꯦ ꯀꯣꯜꯗꯤꯧꯝ꯭ꯔ ꯑꯩꯅ ꯎ ꯍꯧꯧꯗ꯭ꯔꯕ ꯃꯦꯁꯇꯣ
ꯎꯝ ꯑꯗꯨꯗꯤ ꯍ
ꯃꯥꯗꯤ ꯑꯌꯨ ꯉꯇꯥꯗ ꯆꯠꯊꯣꯛ ꯃꯥ ꯑꯌꯨ ꯉꯟꯇꯥꯗ ꯆꯠꯄꯒꯤ ꯏꯁꯇꯦꯇꯁ ꯊꯝꯃꯛꯑꯦꯕ ꯑꯗꯨ ꯃꯥꯗꯤ ꯑꯌꯨꯛ ꯉꯟꯇꯥ ꯆꯠꯂꯖꯨ ꯌꯥꯅꯦꯕ ꯑꯗꯨꯝ
ꯎꯝ ꯎꯝ
ꯑꯗꯨꯏ ꯋꯥꯅꯤ
ꯅꯣꯏ ꯀꯩꯁꯨ ꯇꯣꯏꯅ ꯄꯨꯟꯗꯦꯕꯣ ꯑꯔꯅꯣꯟ ꯍꯣꯏꯒ
ꯎꯝ
ꯊꯥꯏꯅꯔꯗꯤ ꯌꯥꯝ ꯇꯣꯏꯅ ꯄꯨꯟꯕꯒ ꯁꯥꯔꯝꯃꯦ
ꯑꯦ ꯄꯨꯜꯂꯦ ꯍꯥꯟꯅ ꯊꯥꯏꯅꯗꯤ ꯍꯧꯖꯤꯛꯁꯤꯅꯅꯦ ꯃꯥ ꯃꯥꯒꯤ ꯊꯕꯛ ꯑꯃꯃꯝ ꯂꯣꯏ ꯂꯩꯅꯈꯤꯕꯗꯣ ꯑꯗꯨꯒꯤꯅꯗ
ꯆꯥꯎꯔꯑꯕꯅꯤꯅ
ꯍꯣꯏ ꯆꯥꯎꯔ ꯃꯥꯏ ꯃꯥꯏ ꯑꯔꯅꯣꯜꯁꯨ ꯃꯥꯏ ꯊꯕꯛ ꯑꯃ ꯆꯠꯆꯔꯦ ꯃꯁꯥꯒꯤ
ꯅꯪꯒꯤꯅ ꯀꯗꯥꯏ
ꯑꯩꯁꯨ ꯇꯇꯥꯅꯨꯡ ꯈꯔ ꯊꯧꯔꯝꯃꯤꯗꯨꯗꯤ ꯑꯗꯒꯤ ꯊꯕꯛ ꯏꯟꯒꯥꯡ ꯈꯔ ꯀꫭꯏꯆꯠ ꯆꯠꯂꯝꯃꯦ ꯑꯗꯨ ꯃꯉꯥꯏ ꯆꯥꯎꯔꯛ ꯑꯝꯅꯤꯅ ꯃꯥꯏ ꯃꯥꯏ ꯊꯕꯛꯁꯦ ꯑꯩ ꯏꯃꯥꯟꯅꯕꯒꯩ ꯑꯅꯝꯕꯅ ꯑꯩꯈꯣꯏ ꯁ꯭ꯋꯥꯏꯒꯤ ꯂꯣꯏ ꯊꯕꯛ ꯆꯠꯅꯈ꯭ꯔꯦ
ꯅꯪꯒꯤꯁꯨ ꯑꯃ ꯆꯅꯕ ꯇꯧꯁꯤꯗꯅ
ꯎꯝ ꯏꯕꫭꯛꯁꯤꯅ ꯅꯥ ꯐꯠꯇ꯭ꯔꯤꯐꯧꯗꯤ ꯑꯗꯨꯒꯤ ꯄ꯭ꯂꯥꯟꯗꯤ ꯑꯩ ꯂꯩꯇ꯭ꯔꯤ ꯍꯧꯖꯤꯛꯕꯥꯎ
ꯇꯨ ꯕꫭꯛ ꯅꯥ ꯐꯔꯒ ꯆꯠꯂꯒꯦ ꯍꯥꯏꯔꫭ
ꯐꯔꯒ ꯊꯕꯛ ꯀꯩ ꯀꯩꯅꫭ ꯈꯔ ꯊꯤꯔꯒ ꯍꯧꯖꯤꯛꯐꯥꯎꯒꯤꯗꯤ ꯄ꯭ꯂꯥꯟ ꯂꯩꯇꯦ ꯑꯩꯉꫭꯟꯗ
ꯕꫭꯛ ꯅꯥ ꯂꯩꯕꯁꯦ ꯅꯨꯡꯉꯥꯏꯇꯕ꯭ꯔꯣ
ꯎꯝ ꯅꯨꯡꯉꯥꯏꯇꯦ
ꯗꫭꯛꯇꯔꯗ ꯌꯦꯡꯕꯗ ꯀꯃꯥꯏ ꯀꯩ ꯀꯩ ꯍꯥꯏ ꯑꫭꯏꯁꯜꯂꯦ ꯈꯣꯂꯦ ꯀꯩ ꯐꯔꯦ ꯈꯣꯂꯦ
ꯑꯑꯗꯨ ꯗꯦꯠ ꯑꯥꯏꯠꯇꯤꯟꯗ ꯈꯪꯒꯅꯤ ꯍꯟꯗꯛꯀꯤ ꯂꯥꯛꯂꯤꯕ ꯗꯦꯠ ꯑꯥꯏꯠꯇꯤꯟꯁꯤꯗ ꯇꯥꯡ ꯇꯥꯡ ꯇꯔꯅꯤꯄꯥꯟꯁꯤꯗ ꯈꯪꯉꯅꯤ
ꯍꯥꯟꯅꯗꯤ ꯀꯩꯝꯇ ꯍꯥꯏꯗꯕ꯭ꯔꫭ
ꯎꯝ ꯅꯍꯥꯟ ꯑꯩ ꯆꯠꯂꯨꯕꯗꯤ ꯑꯩ ꯅꯉꯣꯟꯗ ꯍꯥꯟꯅ ꯃꯃꯥꯡꯗ ꯍꯥꯏꯗꯨꯗꯤ ꯀꯃꯥꯏ ꯀꯃꯥꯏꯅ ꯇꯧꯒꯦ ꯈꯣꯠꯂꯦꯅ
ꯇꯨꯝꯅꯤꯕ ꯐꯔꯕꯣ
ꯐꯔꯦ
ꯀꯥꯏꯗ ꯂꯩꯅꫭ
ꯇꯨꯝꯅꯤꯡꯉꯑꯕ ꯅꯤꯗ ꯑꯩꯁꯨ ꯉꯥꯏꯍꯥꯛꯇꯪ ꯂꯩ ꯇꯨꯝꯒꯤꯒꯦꯅ ꯍꯧꯖꯤꯛ ꯇꯨꯝꯃꯨꯕꯗꯩ
ꯀꯗꯥꯥꯏꯗ ꯂꯩꯅꫭ ꯕꫭꯕꫭꯛꯇꯤ ꯇꯨꯝꯒ꯭ꯔꯕꯣ
ꯎꯝ ꯕꫭꯕꫭꯛ ꯍꯤꯞꯈ꯭ꯔꯦ ꯏꯕꯣꯛ ꯍꫭꯏ ꯄꫭꯊꯥꯔꯒ꯭ꯔꯦ
ꯁꯨ ꯋꯥꯔꯝꯃꯅꯤꯅꯦ
ꯋꯥꯔ ꯑꯕꯅꯤ ꯅꯪ ꯅꯣꯠ ꯏ ꯂꯣꯏꯗ꯭ꯔꯤꯕꯣ
ꯑ ꯑꯩꯗꯤ ꯅꫭꯁ ꯌꯥꯝ ꯌꯦꯡꯉꯤ
ꯅꫭꯠꯁ ꯏ ꯂꫭꯏꯔꯕꫭ ꯅꫭꯁ ꯏꯕ ꯂꫭꯏꯁꯜꯂꯛꯄ ꯌꯥꯕꯩ ꯇꯥꯏꯃꯤꯡ ꯑꫭꯏꯔꯅꯤꯗ
ꯑꯥ
ꯎꯝ ꯅꫭꯠꯁ ꯏꯕ ꯌꯥꯕꯒꯤ ꯂꯣꯏꯕꯒꯤ ꯇꯥꯏꯃꯤꯡ ꯑꯣꯏꯔꯛ ꯑꯃꯅꯦꯕ
ꯁꯤꯀꯤꯌꯥꯝꯉꯩꯗ ꯑꯩꯅ ꯏ ꯏ ꯍꯥꯏꯗꯤ ꯍꯌꯦꯡꯕꯧ ꯏꯒꯦꯁꯨ ꯂꯩ
ꯎꯝ ꯑꯗꯣ
ꯁꯤ ꯌꯥꯝ ꯏ ꯍꯥꯏꯗꯤ ꯌꯥꯝ ꯏꯌꯦꯕ ꯈꯨꯗꯀ ꯋꯥ ꯍꯥ
ꯃꯤꯌꯥꯝ ꯏꯟꯅꯕ꯭ꯔꯣ
ꯏꯅꯩꯗ ꯍꯣꯏ ꯏꯅꯔꯤꯕ ꯉꯥꯛꯇ
ꯅ ꯀꯍꯅ ꯃ ꯇꯃ ꯃꯅꯤꯗ
ꯏꯇ ꯀ ꯏꯇ ꯀꯠꯇꯉꯦ ꯅꯪꯒ ꯋꯥꯔꯤ ꯆꯟꯅꯔꯦ ꯌꯦꯡꯉꯣ ꯑꯩꯒꯤ ꯇꯦꯂꯦꯟꯁꯤ ꯃꯤ ꯂꯣꯏꯅ ꯇꯨꯝꯈ꯭ꯔꯕꯣ ꯅꯪꯒ ꯋꯥꯔꯤ ꯁꯥꯟꯅꯔ ꯂꯩ
ꯑꯩꯕꯨ ꯌꯥꯝ ꯅꯨꯡꯁꯤꯕꯤꯕ ꯃꯥꯜꯂꯤꯀꯣ
ꯈꯔ ꯅꯨꯡꯁꯤꯖꯔꯨꯔꯦ ꯍꯥꯏꯗ
ꯍꯤꯔꯝ ꯈꯨꯗꯤꯡꯃꯛ ꯅꯨꯡꯁꯤꯟꯅꯅꯕ ꯍꯥꯏꯕꯗꯨ ꯌꯥꯎꯗ꯭ꯔꯗꯤ ꯍꯤꯡꯕ ꯉꯝꯃꯣꯏꯅꯦ
ꯍꯣꯏ ꯑꯗꯣ ꯃꯅꯝꯗꯤ ꯈꯤꯇꯪ ꯀꯜꯂꯦ
ꯎ ꯅꯨꯡꯁꯤꯅꯕ ꯍꯥꯏꯁꯦ ꯃꯥꯏ ꯑꯥꯊ꯭ꯔꯁ ꯑꯩ ꯍꯧꯖꯤꯛ ꯈꯛꯇ ꯈꯪꯉꯤ ꯅꯨꯡꯁꯤꯅꯕ ꯍꯥꯏꯕꯂ ꯊꯥꯖꯟꯅꯅꯕ ꯑꯣꯏꯂꯦ ꯊꯥꯖꯅꯕꯁꯨꯅꯦꯕ ꯑꯥꯇ꯭ꯔ ꯅꯨꯡꯁꯤꯅꯕ ꯍꯥꯏꯁꯦ
ꯑꯣ ꯁꯨꯝ ꯁꯩꯍꯤꯗꯤꯌꯥꯗꯤ ꯌꯥꯝ ꯂꯤꯡꯕꯤꯕꯃ
ꯔꯈꯥꯡꯒꯦ ꯏ ꯇꯔꯦ
ꯐꯨꯀꯠꯂꯛꯄ ꯍꯥꯏꯕꯔꯕ꯭ꯔꯥꯏ
ꯑꯗꯨ ꯑꯗꯨꯗꯤ ꯈꯪꯗꯦꯗ ꯑꯩ ꯍꯩꯗꯦꯗ ꯑꯗꯨꯝ ꯎꯝ ꯀꯗꯗ ꯋꯥꯉꯥꯡ ꯈꯨꯗꯤꯡꯒꯤ ꯑꯔꯥꯟꯕ ꯑꯗꯨꯝ ꯄꯥꯊ